ꯑ ꯀꯦꯗꯧꯔꯤꯅꯣ
ꯑꯩ ꯐꯝꯃꯤꯌꯦ
ꯑꯣ ꯆꯛꯆꯥꯔꯕꯣ
ꯆꯥꯇ꯭ꯔꯤ ꯌꯥꯝ ꯆꯥꯔꯕꯣ
ꯑꯥ ꯑꯦ ꯁꯦꯝꯕ ꯂꯣꯏꯗ꯭ꯔꯤꯍꯦ ꯍꯧꯖꯤꯛꯇ ꯑꯥꯂꯨ ꯐꯣꯠꯄꯗ ꯃꯨꯜꯂꯒ ꯈꯣꯛꯀꯦ ꯇꯧꯔꯤ
ꯏꯔꯣꯝꯕ ꯆꯥꯗꯣꯏꯔꯣ
ꯈꯪꯗꯦꯗ ꯀꯃꯥꯏꯅ ꯁꯦꯝꯁꯤꯅꯣ ꯒ꯭ꯌꯥꯟ ꯇꯥꯗꯦ ꯁꯨꯝ ꯐꯣꯠꯂꯒ ꯊꯝꯃꯝꯃꯅꯤ
ꯍꯍꯍ ꯅꯪ ꯆꯨꯔ ꯆꯥꯅꯤꯗꯣꯏꯃꯥꯟꯗꯤꯑꯦ ꯅꯪꯒꯤꯗꯣ
ꯑ ꯀꯩꯅꯣꯝ ꯆꯥꯃꯟꯕꯒꯤꯀꯣ ꯑꯇꯣꯄꯏ ꯁꯨ ꯂꯣꯏ ꯆꯥꯃꯟꯕꯒꯤ ꯑꯩꯗꯣ ꯀꯩꯅꯣꯝ ꯁꯦꯝꯁꯦ ꯏꯔꯣꯏꯕ ꯁꯦꯝꯅꯤꯡꯉꯥꯏꯁꯨ ꯑꯇꯣꯞꯄ ꯂꯩꯇꯦꯕ ꯑꯥꯂꯨꯇꯪ ꯑꯣꯏꯕꯒꯤ ꯍꯥꯎ ꯑꯣꯏꯗꯅ
ꯍꯣꯏ ꯉꯥꯔꯤꯒꯨꯝꯕ ꯂꯩꯇ꯭ꯔꯣ ꯉꯥ ꯑꯌꯥꯏꯕꯒꯨꯝꯕ
ꯉꯥꯔꯤꯕꯨꯗꯤ ꯂꯩꯌꯦ ꯑꯗꯣ ꯎꯝ ꯉꯥꯔꯤ ꯇꯪꯕꯨ ꯑꯂꯨꯕ ꯉꯥꯔꯤ ꯇꯪꯗꯤ ꯆꯥꯟꯅꯗꯦꯗꯅ
ꯑꯁ ꯑꯗꯨ ꯅꯪ ꯀꯔꯤꯒ ꯆꯥꯗꯣꯏꯕ
ꯈꯣꯡꯗꯦ ꯑꯂꯨ ꯏꯟꯁꯥꯡ ꯊꯣꯡꯗꯔꯥꯑꯒꯦ ꯃꯥꯟ ꯇꯥꯗꯦ ꯑꯁ ꯃꯣꯏ ꯃꯣꯏ ꯌꯣꯟꯕꯗꯣ ꯂꯣꯏ ꯆꯃꯟꯕ ꯉ ꯉꯥꯛꯇ ꯑꯣꯏꯕꯒꯤ ꯑꯩꯁꯨ ꯂꯩꯕꯗꯨ ꯆꯟꯈ꯭ꯔꯕ ꯈꯥꯃꯦꯟꯕꯨꯗꯤ ꯂꯩꯌꯦ ꯑꯗꯨꯒ ꯈꯥꯃꯦꯟ ꯑꯃ ꯂꯩꯕꯗꯣ ꯎꯝ ꯀꯩ ꯍꯥꯏꯁꯤꯅꯣ ꯑꯗꯨꯗꯣ
ꯇꯥꯏ
ꯄꯨꯂꯥꯟ ꯍꯥꯏꯕꯗꯣ
ꯀꯩꯕꯥ
ꯑꯦꯛ ꯋꯥꯟ ꯍꯥꯏꯕꯗꯣ
ꯑꯥ ꯑꯥ ꯑꯥ
ꯑꯗꯨꯕꯨꯗꯤ ꯂꯩꯌꯦ ꯑꯗꯨꯁꯨ ꯈꯥꯃꯦꯟ ꯀꯧꯗꯥꯏꯅꯦ
ꯑꯗꯨꯁꯨ ꯈꯥꯃꯅꯦ ꯑꯃ ꯇꯣꯃꯦꯇꯣꯗꯨꯅ ꯈꯥꯃꯟꯁꯦ
ꯑꯣ ꯑꯗꯨꯁꯨ ꯂꯩꯑꯦ ꯑꯃꯗꯨꯁꯨ ꯂꯩꯑꯦ
ꯑꯥ
ꯑꯗꯨ ꯊꯣꯡꯅꯤꯡꯖꯕ ꯑꯩꯅ ꯆꯞꯃꯟꯈꯤꯕꯒꯤ ꯇꯟꯈ꯭ꯔꯕꯗꯣ
ꯑꯥ
ꯑꯗꯨꯗꯤ ꯈꯪꯗ꯭ꯔꯦ ꯀꯩ ꯆꯥꯁꯦ ꯍꯧꯖꯤꯛ ꯑꯁꯤꯗ ꯀꯩ ꯑꯃꯨꯛ ꯑꯣꯟꯊꯣꯛꯑꯒ ꯀꯃꯥꯏꯅ ꯆꯥꯕꯤꯔ ꯐꯪꯗ꯭ꯔꯦ ꯎ ꯃꯤꯅꯗꯤꯕꯤꯗꯏ ꯊꯋꯥꯏ ꯑꯣꯏꯅ ꯂꯩꯌꯦꯕꯀꯣ
ꯑꯣ ꯑꯗꯨ ꯌꯥꯎꯔꯗꯤ ꯌꯥꯔꯦꯗ
ꯑꯁ ꯁꯤꯡꯖꯨ ꯆꯥꯃꯟꯈꯤꯕꯒꯤ ꯂꯣꯏꯔꯦ ꯄꯨꯛꯁꯦ
ꯎꯄꯥꯏ ꯂꯩꯇꯕ ꯑꯗꯨ ꯅꯠꯇ꯭ꯔꯗꯤ
ꯑꯗꯨꯗꯣ ꯗꯔꯖꯟ ꯗꯔꯖꯟ ꯑꯣꯏꯅ ꯆꯥꯔ ꯂꯩꯈ꯭ꯔꯕꯅꯤꯅꯦ
ꯐꯔꯝꯅꯦ ꯂꯩꯁꯜꯂꯣ ꯑꯗꯨꯒꯨꯝꯕꯗꯣ ꯈꯔꯦ
ꯑꯍꯥꯟꯕꯗꯤ ꯃꯍꯥꯎ ꯂꯩꯇꯦꯕꯀꯣ ꯑꯗꯨꯗꯣ ꯑꯗꯨꯝ ꯑꯗꯨꯝ ꯀꯨꯏꯅ ꯆꯥꯔꯛꯄꯒꯤ ꯃꯤ ꯃꯤꯅ ꯍꯦꯟꯅ ꯊꯨꯝꯃꯦ ꯀꯩꯅꯣ ꯀꯨꯝ ꯌꯥꯛꯄꯗꯣ ꯃꯤꯅꯤ ꯃꯤꯃꯤꯅ ꯍꯦꯟꯅ ꯑꯗꯨꯃꯥꯏꯅ ꯇꯧꯋꯕꯀꯣ ꯑꯗꯨꯗꯤ ꯈꯔ ꯀꯩꯅꯣꯝ ꯇꯧꯗꯕ ꯑꯗꯨ ꯀꯨꯏꯅ ꯆꯥꯔꯛꯑꯒ ꯑꯃꯨꯛꯥ ꯍ ꯍꯟꯗꯛꯇꯤ ꯃꯤꯃꯤ ꯆꯥꯕ ꯐꯪꯗ꯭ꯔꯕꯅꯤꯅ ꯅꯍꯥꯟꯗꯣ ꯃꯤꯃꯤ ꯍꯦꯛ ꯆꯥꯕ ꯂꯣꯏꯔꯒ ꯑꯗꯨ ꯂꯩꯔꯒ ꯆꯥꯈ꯭ꯔꯁꯦ ꯇꯧꯕꯀꯣ ꯑꯩ ꯃꯍꯥꯎ ꯂꯩꯇꯕꯁꯤꯒꯤ
ꯍꯣꯏ ꯍꯣꯏ ꯅꯪ ꯑꯗꯨꯗꯗꯩꯗꯣ ꯆꯍꯤ ꯐꯥꯔꯛꯑꯕ
ꯑꯔꯅꯤ
ꯑꯁ ꯅꯪꯗꯤ ꯍꯤꯟꯗꯤ ꯌꯣꯟꯕꯒ ꯍꯩꯔꯝꯃꯅꯤꯅꯦ
ꯑ ꯑꯩ ꯍꯤꯟꯗꯤꯁꯦ ꯈꯪꯗꯦꯗ ꯈꯔ ꯈꯔꯕꯨꯗꯤ ꯍꯥꯏꯗꯣꯛꯑꯦꯕꯀꯣ ꯑꯗꯨ ꯑꯣꯏꯔꯁꯨ ꯀꯩ ꯍꯥꯏꯗꯣꯏꯅꯣ ꯌꯥꯝꯅ ꯀꯩꯅꯣꯝ ꯇꯧꯕꯗꯤ ꯈꯪꯗꯦꯕꯀꯣ ꯑꯗꯣ
ꯑꯥ
ꯑꯈꯣꯏ ꯏꯃꯤꯇꯤ ꯉ ꯃ ꯆ ꯆꯔꯣ ꯑꯗꯨꯒꯨꯝꯕꯣ ꯀꯩꯗꯧꯔꯕꯣ ꯑꯗꯨ ꯑꯗꯥ ꯇꯧꯔꯕꯣꯗꯤ ꯈꯔ ꯍꯩꯔꯕꯀꯣ
ꯑ ꯃꯤꯅ ꯉꯥꯡꯉꯛꯄꯗꯗꯤ ꯅꯪ ꯒ꯭ꯌꯥꯟ ꯇꯥꯕ꯭ꯔꯥ
ꯑꯩ ꯑꯗꯣ ꯑꯔꯨꯕ ꯋꯥꯒꯨꯝꯕ ꯂꯩꯗꯅ
ꯑꯥ
ꯑꯗꯨꯒꯨꯝꯕꯗꯤ ꯒ꯭ꯌꯥꯟ ꯇꯥꯗꯦ ꯑꯗꯨꯒ ꯑꯩꯈꯣꯏꯗꯤ ꯑꯩꯈꯣꯏ ꯑꯩꯈꯣꯏꯒꯤ ꯑꯩꯈꯣꯏ ꯇꯝꯕꯒꯗꯤ ꯁꯔꯨ ꯁꯔꯥꯡꯒꯨꯝꯕꯁꯨ ꯅꯣꯏ ꯂꯣꯟꯗꯁꯨ ꯑꯩꯈꯣꯏꯁꯨ ꯈꯪꯗꯦꯗꯅ
ꯑꯥ
ꯑꯗꯣ ꯃꯣꯏꯔꯣꯜꯗꯁꯨ ꯑꯩꯗꯤ ꯑꯗꯨꯃꯥꯏꯅ ꯈꯪꯗꯦꯕꯀꯣ ꯑꯗꯨꯒꯨꯝꯕꯗꯤ ꯑꯗꯨꯃꯥꯏꯅ ꯇꯧꯋ‌ꯦ
ꯎꯝ ꯑꯣ ꯑ
ꯀꯪꯃꯦꯠ ꯑꯣꯏꯅ ꯆꯥꯒ꯭ꯔꯁꯤꯔ ꯈꯪꯗꯦꯗ ꯀꯥꯡꯃ‌ꯦꯠ ꯇꯧꯔꯒ
ꯆꯥꯊꯣꯛꯑꯣ ꯑꯗꯨꯃꯥꯏꯅ ꯅꯠꯇ꯭ꯔꯗꯤ ꯈꯪꯗ‌ꯦ ꯁꯥꯔꯤꯀꯥꯟꯗꯁꯨ ꯆꯥꯅꯤꯡꯉꯝꯃꯣꯏꯅꯦ
ꯍꯣꯏꯗ ꯁꯥꯕꯅꯤꯅꯀꯣ ꯆꯥꯅꯤꯡꯕ ꯐꯥꯎꯗꯦꯕ ꯅꯣꯏꯁꯨ ꯑꯗꯨꯝ ꯇꯧꯔꯝꯒꯅꯤ ꯁꯥꯍꯕꯒꯤ
ꯍꫭꯏ ꯑꯁ ꯑꯗꯣ ꯑꯩꯈꯣꯏꯁꯤꯗ ꯁꯧꯒ꯭ꯔꯤ ꯍꯧꯕꯅꯤꯅ ꯁꯧꯒ꯭ꯔꯤꯒꯨꯝꯕꯗꯤ ꯆꯥꯕ ꯅꯨꯡꯉꯥꯏꯑꯕ ꯑꯌꯨꯛꯇꯗꯤ ꯍꯥꯎꯖꯣ ꯍꯥꯎꯏ
ꯑꯁ ꯍꯩ ꯁꯒꯔꯤ ꯁꯒꯔꯤ ꯐꯪꯅ‌ꯦ ꯄꯣꯟ ꯅꯠꯇꯦꯗ ꯃꯣꯏꯅ ꯐꯪꯉꯜꯂꯤꯁꯦ ꯑ ꯑꯣ ꯀꯩꯅꯣ ꯁꯟ ꯃꯊꯤꯒꯨꯝꯕꯗ ꯍꯧꯕ ꯑꯃ ꯂꯩꯗꯥꯏꯅꯦ
ꯀꯔꯝꯕ
ꯁꯟꯃꯊꯤ ꯃꯅꯥꯅꯤꯕ
ꯑꯥ
ꯀꯩ ꯃꯅꯥꯅꯣ ꯈꯪꯗꯦ ꯅꯣꯏꯕꯣꯗ ꯁꯟ ꯁꯟ ꯃꯊꯤ ꯇꯥꯐꯝꯗ ꯍꯦꯛ ꯍꯦꯛ ꯍꯧꯒꯜꯂꯤꯕꯀꯣ ꯑꯗꯨꯗꯣ ꯃꯥꯒꯤ ꯂꯩꯁꯨ ꯁꯥꯠꯇꯅꯦꯕ ꯑꯃ ꯀꯩꯅꯣ ꯑꯁꯪꯕꯗ ꯁꯥꯠꯄꯅꯦꯕꯀꯣ ꯑꯗꯨꯒꯨꯝꯕꯁꯨꯗꯤ ꯆꯥꯏꯌꯦ ꯃꯣꯏꯗꯣ ꯑꯗꯣ ꯑꯩꯈꯣꯏꯗꯤ ꯑꯗꯨꯒꯨꯝꯕꯗꯤ ꯄꯥꯝꯃꯦꯕ ꯃꯅꯥ ꯍꯥꯏꯔꯗꯤ ꯍꯪꯒꯥꯝ ꯃꯇꯝꯗꯗꯤ ꯀꯣꯕꯤ ꯍꯪꯒꯥꯝ ꯂꯩꯕꯗꯣ ꯇꯕ꯭ꯔꯥ ꯑꯗꯨꯒꯨꯝꯕꯗꯨꯗꯤ ꯌꯥꯝ ꯌꯣꯜꯂꯤꯕꯀꯣ
ꯑꯥ
ꯆ‌ꯦꯡꯒꯨꯝꯕꯁꯤꯅ ꯁꯨꯡꯕ ꯃꯌꯥꯝ ꯃꯌꯜꯂ ꯑꯗꯨꯗꯤ ꯑꯩꯈꯣꯏꯗꯣ
ꯏꯁꯄꯤꯅꯁꯇꯣ ꯀꯩꯅꯣ ꯀꯥꯡꯁꫭ ꯊꯣꯡꯉ ꯆꯥꯎꯋꯣ ꯑꯗꯨ ꯑꯗꯨꯁꯨ ꯍꯥꯎꯕꯅꯦ ꯁꯧꯒꯔꯤꯒꯤ ꯇꯥꯏꯞ ꯇꯧꯕꯅꯦ
ꯄꯟꯗꯕꯀꫭ ꯑꯗꯨꯒꯤ ꯃꯥꯒꯤ ꯃꯍꯥꯎ ꯑꯃ ꯂꯩꯗꯅ ꯃꯅꯝ ꯑꯃ ꯊꯣꯛ ꯍꫭꯛꯀꯨꯝ ꯇꯧꯗꯥꯏꯅꯦ ꯑꯣ ꯑꯗꯨꯗꯣ ꯄꯥꯝꯗꯕ ꯍꯣ ꯑꯗꯨꯗꯤ ꯈꯪꯗ꯭ꯔꯦ
ꯑꯩꯒꯤ ꯑꯣꯏꯔꯗꯤ ꯆꯥꯛꯀ ꯁꯨꯡꯊꫭꯡ ꯊꯣꯡꯗꯧ ꯃꯥꯟꯗ꯭ꯔꯦꯉꯣ ꯅꯪꯒꯤ ꯂꯩ ꯈꯨꯂꯩꯁꯦ
ꯏꯁ ꯊꯣꯡꯉꯣꯏ ꯑꯩ ꯑꯐꯥꯎꯕ ꯐꯣꯡꯗꯦ ꯅꯣꯏꯁꯨ ꯊꫭꯡꯗꯧ ꯃꯥꯟꯗꯦ
ꯑꯗꯨꯅꯦ ꯊꯣꯡꯅꯤꯡꯉꯔꯣꯏ ꯍꯥꯏꯕ ꯈꯪꯗꯦ ꯆꯥꯛ ꯈꯔ ꯉꯧꯔ ꯆꯥꯕ ꯐ꯭ꫪꯥꯏꯔꯥꯁ ꯇꯧꯔꯒ
ꯊꯥꯎꯁꯨꯀꯣ ꯊꯥꯎꯁꯨ ꯆꯃꯟꯈꯤꯕꯒꯤ ꯈ꯭ꯔꯤꯈꯕꯅꯤ
ꯍꯥꯎꯅꯠꯇ ꯎ ꯄꯥꯏ ꯂꯩꯇꯦ ꯑꯣ ꯑꯗꯨ ꯂꯩꯔꯗꯤ
ꯍꯣꯏ ꯑꯗꯨꯒꯤꯅꯦ ꯊꯥꯎꯗꯤ ꯀꯌꯥꯃꯨꯛ ꯆꯥꯈꯕ ꯈꯪꯗꯕꯅꯦ ꯑꯩ ꯊꯥꯎ ꯂꯩꯇ꯭ꯔꯦꯕ ꯉꯁꯤꯗꯣ ꯑꯗꯨꯒꯤ ꯑꯗꯨꯗꫭ ꯉꯧꯁꯔ ꯈꯜꯂꯕꯅꯦꯕ ꯑꯩꯗꫭ ꯍꯧꯒꯠꯂꯒ ꯊꯥꯎ ꯂꯩꯔꯝꯗ꯭ꯔꯦ ꯑꯗꯨꯒꯤ ꯑꯗꯣ ꯉꯁꯥꯏ ꯉ ꯉꯔꯥꯡ ꯈꯤꯇꯪ ꯉꯧꯕ ꯂꯦꯝꯕꯗꯤ ꯂꯩꯕꯀꯣ ꯑꯗꯨꯗꯤ ꯀꯪꯕꯩꯦꯇ ꯍꯥꯞꯅꯤꯡꯉꯥꯏ ꯈꯤꯇꯪꯕꯨꯗꯤꯌꯦ ꯐꯥꯏ ꯀꯣꯟꯅꯒꯅꯤꯕꯨꯀꯣ ꯀꯥꯡꯃꯦꯠ ꯑꯗꯨꯗꯤ ꯑꯗꯨꯅꯦ
ꯍꯥꯎꯅ ꯃꯦꯠꯂꯒꯦ ꯍꯥꯏꯔꯣ
ꯊꯥꯎ ꯈꯤꯇꯪ ꯍꯥꯝꯒ ꯃꯠꯅꯉꯥꯏꯀꯣ
ꯎꯝ ꯍꯥꯎꯕꯅꯤꯗꯁꯨ ꯊꯥꯎ ꯍꯥꯄꯁ‌ꯦ
ꯈꯪ꯭ꯔꯦꯗ ꯅꯣꯡꯃ ꯅꯣꯡꯃꯒꯤ ꯀꯣꯛꯅꯤꯉꯥꯏ ꯆꯥꯔꯤꯅꯤ ꯃꯤꯠ
ꯄꯥꯏꯒꯦꯁꯦ
ꯑꯁ ꯀꯝ ꯎꯁꯣꯏꯒꯨꯝꯕꯗꯤ ꯄꯥꯝꯃꯤꯕꯀꯣ ꯑꯗꯨꯝ ꯂꯥꯞꯄ ꯇꯥꯡꯁꯨ ꯇꯥꯡꯂꯝꯃꯤꯅꯤ ꯎꯁꯣꯏꯒꯨꯝꯕꯗꯣ ꯍꯟꯗꯛꯗꯤ ꯎꯁꯣꯏ ꯁꯣꯛꯄ ꯃꯇꯝ ꯍ ꯍꯣꯏ ꯅꯣꯏ ꯆꯥꯗꯦ
ꯆꯥꯏꯌꯦ ꯉꯔꯥꯡꯁꯨ ꯆꯥꯏꯌꯦ ꯑꯩꯈꯣꯏꯗꯤ
ꯑꯣ ꯅꯣꯏ ꯅꯣꯏꯗ ꯍꯧꯕ꯭ꯔꯥ ꯅꯠꯇ꯭ꯔꯒ ꯂꯩꯕ꯭ꯔꯥ
ꯂꯩꯔꯤꯅꯦꯍꯦ ꯀꯥꯏꯗ ꯍꯧꯗꯣꯏꯅꯣ
ꯎꯁꯣꯏ ꯑꯃ ꯂꯩꯗꯅ ꯃꯀꯨ ꯆꯥꯎꯧ ꯆꯥꯎꯧꯔꯒ ꯃꯨꯕꯗꯣ ꯃꯨꯕꯁꯨꯨ ꯅꯠꯇꯕ ꯀꯦꯩꯅꯣꯝ ꯑꯃ ꯂꯩꯕꯗꯣ ꯑꯁꯣꯏ ꯑꯇꯣꯞꯄ ꯍꯧꯗ꯭ꯔꯤꯉꯩꯗ ꯍꯥꯟꯅ ꯍꯧꯕꯗꯣ
ꯑꯥ ꯑꯥ
ꯑꯗꯨꯒꯨꯝꯕꯗꯤ ꯊꯥꯗꯦ ꯅꯣꯏꯔꯣꯝꯗ
ꯍꯥꯥ ꯗꯦꯗꯥ ꯀꯦꯝ ꯂꯥꯛꯇ
ꯑꯣ
ꯂꯩꯕ ꯉꯥꯛꯇꯅꯦ ꯑꯩꯈꯣꯏ ꯆꯔꯤꯁꯦ
ꯎꯝ ꯅꯣꯏꯒꯁꯨ ꯑꯩꯈꯣꯏꯒꯁꯨ ꯆꯞ ꯃꯥꯟꯅꯩꯅꯦ ꯑꯗꯨꯗꯤ ꯆꯤꯡꯗꯒꯤ ꯍꯧꯅ ꯂꯩꯔꯤꯅꯦ ꯑꯩꯈꯣꯏꯁꯨ
ꯃꯥꯅꯤ ꯑꯁ ꯂꯩꯗꯕ ꯄꯣꯠ ꯑꯃꯐꯥꯎ ꯂꯩꯇꯦ
ꯎꯝ
ꯌꯥꯅ
ꯂꯩꯗꯕꯁꯦ ꯑꯩ ꯇꯉꯥꯏ
ꯐꯤꯗ ꯂꯩꯏꯁꯦ
ꯇꯪ ꯉꯥꯏꯅꯦ ꯅꯩꯗꯕꯁꯦꯗꯧꯕꯗꯤ ꯂꯣꯏ ꯂꯩ
ꯒꯤ ꯌꯥ ꯇꯗꯔꯤ ꯍꯒ ꯇꯥꯇ꯭ꯔꯤ
ꯊꯣꯛꯄ ꯊꯣꯛꯄ ꯂꯩꯅꯔꯦꯔ
ꯍꯣꯏ ꯅꯣꯏꯗꯤ ꯏꯃꯨꯡ ꯑꯃ ꯑꯣꯏꯅ ꯑꯃꯨꯛ ꯂꯩꯕꯅꯤꯅꯀꯣ ꯆꯥꯛ ꯌꯦꯟꯁꯥꯡ ꯊꯣꯡꯕꯁꯨ ꯈꯔ ꯅꯨꯡꯉꯥꯏꯕꯅꯦꯕꯀꯣ
ꯑꯥ
ꯇꯣꯝꯗ ꯍꯧꯔꯕꯤ ꯀ
ꯁꯥꯅꯦ ꯑꯩ ꯏꯇꯣꯝꯗ ꯂꯩꯔꯤꯀꯥꯟꯗꯣ ꯅꯪ ꯈꯪꯍꯧꯕ꯭ꯔꯥ
ꯇꯣꯝꯀ ꯍꯣꯏ ꯍꯣꯏ ꯈꯪꯉꯦ ꯈꯪꯉꯦ ꯍꯣꯏ ꯍꯣꯏ
ꯑꯗꯨꯗ ꯑꯩꯈꯣꯏ ꯍꯨꯏꯒ ꯍꯪꯗꯣꯛ ꯑꯌꯨꯛ ꯁꯤ ꯋꯥꯏ ꯆꯥꯛꯁꯨ ꯂꯣꯡ ꯊꯣꯡꯗ꯭ꯔꯕꯅꯤꯗꯣ ꯅꯨꯡꯗꯥꯡ ꯊꯣꯡꯈꯤꯕꯁꯦ ꯍꯥꯏꯗꯤ ꯔꯁ ꯁꯨꯒꯔ ꯊꯣꯡꯕꯁꯦ ꯆꯥꯛ ꯇꯣ ꯈꯔ ꯌꯥꯝꯗ꯭ꯔꯗꯤꯦ ꯑꯃꯨꯛꯁꯨ ꯍꯥꯎꯇꯦꯗꯅ
ꯍꯣꯏ ꯈꯤꯇꯪ ꯊꯣꯡꯁꯨ ꯌꯥꯗꯦ
ꯅꯨꯡꯗꯥꯡ ꯊꯣꯝꯁꯤꯅ ꯑꯌꯨꯛꯛꯇ ꯆꯥꯔꯅꯤ ꯑꯗꯒꯤ ꯅꯨꯡꯗꯥꯡꯗꯗꯤ ꯊꯣꯡꯉꯦ ꯅꯨꯡꯗꯥꯡꯗꯒꯗꯤ ꯑꯩꯗꯤ ꯍꯤꯟꯖꯥꯡ ꯍꯥꯎꯕ ꯅꯠꯇ꯭ꯔꯗꯤ ꯆꯥꯗꯦ
ꯑꯥ ꯑꯩꯁꯨ ꯑꯗꯨꯃꯥꯏꯅ ꯇꯧꯔ ꯂꯩꯈ꯭ꯔꯕꯅꯦ ꯆ ꯍꯦꯛ ꯍꯦꯛ ꯊꯣꯡꯈꯤꯕꯗꯣ ꯑꯅꯤꯔꯛꯀꯤ ꯊꯣꯡꯕ
ꯑꯣ
ꯑꯗꯨꯃꯥꯏꯅ ꯇꯧꯔꯒ ꯂꯩꯈꯕꯅꯦ ꯑꯩꯁꯨꯣꯃꯤꯗ
ꯀꯪꯗꯔ
ꯈꯤꯇꯪ ꯈꯤꯇꯪ ꯊꯣꯡꯁꯨ ꯆꯥꯛ ꯆꯥꯛ ꯌꯦꯟꯖꯥꯡꯁꯨ ꯍꯥꯎꯗꯣꯏꯅꯀꯣ
ꯑꯥ ꯑꯗꯒꯤ ꯃꯔꯨ ꯑꯣꯏꯅ ꯏꯊꯟꯗ ꯆꯥꯕꯁꯦ
ꯁꯥ ꯉꯥꯁꯨ ꯆꯥꯕ ꯄꯣꯛꯄꯅꯦ ꯑꯗꯨꯗꯣ ꯑꯗꯨꯝ ꯃꯤ ꯃꯤ ꯃꯤꯏꯅꯤꯕ ꯌꯥꯝ ꯂꯩꯔꯒ ꯆꯥꯕꯅꯤꯅ ꯍꯥꯎꯕꯅꯦꯕ ꯐꯣꯟ
ꯎꯝ ꯃꯥ
ꯅꯣꯏ ꯅꯣꯏꯗꯤ ꯑꯃꯨꯛ ꯆꯠꯂꯔꯣꯏꯗꯣ ꯑꯗꯨꯝ ꯑꯗꯨꯗ ꯑꯗꯨꯝ ꯂꯩꯊꯗꯣꯏꯔꯥ
ꯆꯠꯀꯅꯤꯗ ꯆꯠꯇꯕ ꯌꯥꯔꯣꯏꯔꯦ
ꯑ
ꯑꯥꯗ ꯆꯠꯂꯦ ꯑꯗꯨꯅꯦ ꯀꯩꯅꯣ ꯋꯤꯛ ꯑꯃꯔꯣꯝꯗꯤ ꯑꯗꯨꯝ ꯑꯩꯁꯦ ꯅꯨꯡꯉꯥꯏꯅ ꯂꯩꯔꯝꯗꯣꯏꯅꯦꯕ ꯈꯪꯕ꯭ꯔꯥ ꯑꯗꯨꯗꯨꯒ ꯑꯅꯤꯁꯨꯕ ꯋꯤꯛꯇꯇꯩꯒꯤꯗꯤ ꯋꯥꯠꯁꯤꯜꯂꯛꯑꯅꯤ ꯃꯄꯥꯟꯒ ꯊꯣꯛꯇ꯭ꯔꯕꯅꯤꯅ
ꯑꯥ
ꯛꯇꯅꯦ ꯑꯩꯅ ꯂꯩꯗꯣꯏꯁꯦ ꯀꯥꯒꯦ ꯏꯔꯣꯏꯔꯒ ꯇꯨꯔꯦꯟꯒꯗꯤ ꯌꯥꯝ ꯅꯨꯡꯉꯥꯏꯕꯅꯦꯍꯦ ꯏꯁꯤꯡꯗꯣ ꯂꯨꯕꯅꯤꯅꯀꯣ ꯑꯁ ꯍꯩꯇꯦ ꯑꯗꯨ ꯑꯣꯏ ꯇꯔꯁꯨ ꯊꯦꯜꯂꯤꯗꯅ ꯊꯦꯟꯕꯅꯤꯅ ꯑꯗꯨꯝ ꯀꯨꯝꯃ ꯈꯣꯠꯂꯒ ꯑꯁ ꯂꯦꯡꯉꯣꯏꯒꯁꯦ ꯀꯔꯦꯡ ꯀꯔꯦꯡꯅꯦ ꯂꯥꯛꯑꯣꯔ ꯏꯁꯥꯗ ꯂꯩꯗꯣꯏꯁꯦ
ꯑ ꯁꯥꯕꯤ ꯑ ꯗꯤ ꯏꯔꯣꯏꯕ ꯍꯥꯏꯩꯗꯧ ꯃꯥꯜꯂꯦꯀꯣ ꯃꯥꯗꯤ ꯇꯨꯔꯦꯟ ꯅꯥꯛꯇ ꯃꯌꯨꯝ ꯂꯩꯕꯅꯤꯅ
ꯍꯣꯏ ꯃꯥꯂꯦ
ꯑ ꯑꯩꯈꯣꯏꯗꯤ ꯍꯩꯗꯦ ꯑꯗꯨ ꯑꯣꯏꯔꯁꯨ ꯑꯩꯈꯣꯏꯗꯤ ꯈꯔ ꯐꯔ ꯈꯒꯅꯤ ꯃꯣꯏꯔꯣꯝꯒꯤꯗꯤ ꯏꯔꯣꯏꯕ ꯌꯥꯝ ꯆꯠꯄꯅꯦ
ꯏꯔꯣꯏꯅꯦꯉꯥꯏ ꯑꯗꯨꯝ ꯌꯥꯝ ꯆꯠꯄꯅꯦꯕꯀꯣ ꯂꯩꯩꯁꯥ ꯄꯥꯈꯪꯁꯤꯡ ꯑꯗꯨꯝ ꯆꯠꯅꯕꯗꯣ ꯌꯥꯝ ꯇꯧꯕꯅꯦ ꯑꯗꯨꯗꯤ ꯍꯩꯔꯝꯒꯅꯤ ꯈꯅꯥ ꯈꯔꯕꯨꯗꯤ ꯑꯩꯈꯣꯏꯗꯨꯗꯤ ꯐꯩꯅ
ꯑꯩꯕꯨꯗꯤ ꯍꯩꯔꯕꯝꯅꯤ ꯑꯁ ꯈꯪꯗꯦ ꯃꯣꯏꯒꯤ ꯃꯣꯏꯗꯣ ꯊꯤ ꯅꯨꯡꯉꯥꯏꯅꯦ ꯍꯥꯏꯕ ꯃꯣꯏꯒꯤꯗꯨꯣ ꯅ ꯑꯩꯅꯕꯨ ꯇꯨꯔꯦꯟꯒꯤ ꯏꯁꯤꯡꯒ ꯐꯣꯇꯣꯒ ꯊꯥꯏꯗꯅ ꯍꯋꯥꯏ ꯅꯨꯡꯉꯥꯏꯅꯤ
ꯑꯩꯈꯣꯏ ꯑꯩꯈꯣꯏ ꯑꯩꯈꯣꯏ ꯈꯨꯟꯗꯗꯤ ꯇꯨꯔꯦꯟ ꯂꯣꯛꯀꯥꯟ ꯂꯥꯛꯄꯤꯕꯀꯣ
ꯅꯪ ꯁꯨꯖꯥ ꯆꯠꯇ꯭ꯔꯣ
ꯆꯂꯦ ꯆꯠꯂꯨꯁꯨꯕꯣ ꯀꯩꯅꯝ ꯇꯧꯏꯕ ꯂꯥꯛꯄꯤꯕ ꯑꯗꯨꯠꯄ ꯆꯠꯄꯗꯤ ꯑ ꯀꯩꯅꯣꯝ ꯐꯧ ꯊꯥꯕꯗꯣ ꯐꯧ ꯊꯥꯕ꯭ꯔꯥ ꯑꯗꯨ ꯑꯗꯨꯒꯨꯝꯕ ꯂꯧꯕ ꯉꯥꯛꯇꯅꯦꯕ ꯇꯨꯔꯦꯟ ꯂꯩꯁꯦ ꯑꯗꯨꯗꯒꯤ ꯑꯗꯨ ꯊꯥꯕ ꯃꯇꯝ ꯆꯠ ꯆꯠꯂꯦ ꯑꯇꯣꯞꯄꯗꯤ ꯆꯠꯂꯦꯗ
ꯑꯣ ꯑꯗꯨ ꯅꯪ ꯊꯥꯕꯁꯦ ꯍꯩꯕ꯭ꯔꯥ
ꯍꯣꯏ ꯊꯥꯎꯣꯏ ꯍꯥꯏꯌꯦꯕ ꯍꯣꯏ ꯑꯉꯥꯡ ꯑꯣꯏꯔꯤꯉꯩꯗꯒꯤ ꯑꯗꯨꯝ ꯑꯗꯨꯗꯧꯗꯨ ꯁꯨꯔꯒ ꯂꯩꯔꯕꯅꯤꯅꯀꯣ ꯍꯥꯥꯕꯗꯤ ꯐꯩꯌꯦ
ꯑꯣ ꯐꯅꯦꯅ ꯑꯗꯨꯕꯣ ꯍꯩꯖꯤꯜꯂꯤꯁꯠ
ꯑꯁ ꯈ꯭ꯋꯥꯣꯡꯉꯦ ꯌꯥꯝ ꯅꯥꯕꯅꯦ ꯑꯩꯪ ꯀꯩ ꯑꯃꯨꯛꯁꯨ ꯋꯥꯕ ꯑꯍꯥꯟꯕ ꯆꯠꯄ ꯅꯨꯃꯤꯠꯇꯗꯤ
ꯅꯨꯡꯁꯥꯒ ꯁꯥꯔꯒꯗꯤ ꯌꯥꯝꯅ ꯋꯥꯏ ꯍꯥꯏꯌꯦ
ꯍꯣꯏ ꯍꯣꯏꯍ ꯑꯍꯥꯟꯕ ꯐꯧ ꯐꯧ ꯊꯥꯔꯁꯨꯀꯣ ꯑꯗꯨꯝ ꯇꯣꯏ ꯇꯣꯏꯅ ꯊꯥꯔꯗꯤ ꯍꯥꯏꯌꯦꯕꯀꯣ ꯊꯕꯛ ꯁꯨꯗꯕꯤ ꯁꯤꯗ ꯑꯗꯨꯝ ꯐꯝꯐꯝ ꯂꯩꯔꯒ ꯍꯦꯛ ꯂꯧꯖꯔꯅꯦ ꯑ ꯈ꯭ꯋꯥꯡ ꯇꯪ ꯍꯥꯏꯔꯅꯨ ꯈꯣꯡ ꯐꯥꯎ ꯆꯠꯄ ꯌꯥꯗꯕꯅꯦ ꯅꯥꯕꯒꯤ
ꯑꯣ
ꯑꯗꯨꯃꯥꯏꯅ ꯇꯧꯔꯤꯕ ꯅꯣꯏꯗꯤ ꯂꯧ ꯁꯨꯗꯦ ꯑꯗꯨꯗ ꯂꯩꯕ
ꯑꯩꯈꯣꯏ ꯃꯥ ꯍꯣꯏꯄꯨꯗꯤ ꯆꯠꯂꯦ ꯑꯩꯗꯤ ꯇꯧꯗꯦꯅ
ꯑꯆꯥꯥ
ꯑꯁ ꯑꯩꯗꯤ ꯁꯨꯡꯉꯝ ꯉꯝꯃꯣꯏꯗꯪ ꯑꯗꯨꯑꯣꯏꯗꯤ ꯍꯦꯛꯒ ꯑꯗꯨꯗꯤ ꯄꯥꯟꯗꯦ ꯏꯅꯔꯖꯤꯒꯗꯤ ꯌꯥꯎꯗꯦ ꯑꯗꯨꯒꯤ ꯍ